ꯇꯔꯕꯣ
ꯇꯥꯔꯦ ꯍꯥ ꯇꯥꯔꯕꯣ ꯍꯜꯂꯣ ꯀꯗꯧꯔ ꯖꯠꯅꯣ ꯇꯗ꯭ꯔꯤꯁꯤꯅ
ꯇꯥꯔꯕꯣ
ꯍꯜꯂꯣ
ꯇꯥꯔꯕꯣ
ꯇꯥꯔꯦ ꯇꯥꯔꯦ
ꯀꯩꯗꯧꯔꯝꯃꯤꯅꯣ
ꯁꯨꯝ ꯍꯤꯐꯝꯕꯅꯤꯗ ꯅꯪꯗꯤ
ꯆꯥꯛ ꯆꯥꯔꯕꯣ
ꯆꯥꯔꯦ ꯆꯥꯛꯇꯤ ꯅꯪꯗꯤ
ꯑꯩ ꯆꯥꯔꯦ
ꯉꯁꯤ ꯅꯪ ꯂꯥꯛꯑꯣꯏꯗ꯭ꯔꯣ ꯑꯩꯈꯣꯏꯔꯣꯝꯗꯒ
ꯑꯁ ꯉꯁꯤꯗ ꯂꯛꯇꯧ ꯃꯟꯗꯔ꯭ꯦꯗꯥ
ꯑꯣ ꯍꯧꯖꯤꯛ ꯂꯧꯀꯥꯟ ꯁꯨꯔꯤꯕꯣ
ꯁꯨꯔꯤꯑꯦ
ꯀꯔꯤ ꯀꯔꯤ ꯇꯧꯔꯤꯅꯣ ꯂꯧꯒꯤ꯫
ꯂꯧꯒꯥ ꯁꯨꯝ ꯑꯩꯈꯣꯢ ꯂꯧꯍꯣꯟꯗꯣ ꯇꯤꯟ ꯈꯔ ꯇꯥꯕꯥ ꯑꯒꯤꯗꯤ
ꯂꯥꯍꯣꯟ ꯇꯤꯟ ꯇꯥꯏꯌꯦ
ꯑꯥ
ꯑꯣ ꯑꯗꯨꯗꯤ ꯍꯤꯗꯥꯛ ꯀꯥꯞꯁꯤꯜꯍꯧꯍꯦ ꯂꯧꯍꯣꯟꯗ ꯇꯤꯝ ꯇꯔꯗ ꯃꯁꯥ ꯀꯟꯂꯂꯣꯏ
ꯑꯥ ꯑꯗꯨꯗ ꯃꯁꯥ ꯀꯟꯂꯂꯣꯏ
ꯑꯣ ꯂꯧ ꯂꯧꯍꯣꯟ ꯈꯛꯇꯔꯣ ꯑꯇꯩꯗꯤ ꯂꯤꯡꯕ ꯈꯣꯠꯄ ꯌꯥꯎꯅꯈ꯭ꯔꯕꯣ
ꯑꯥ ꯑꯩꯈꯣꯏ ꯂꯦꯡꯕ ꯈꯣꯠꯄꯁꯦ ꯍꯧꯖꯤꯟꯂꯅꯤ ꯍꯥꯌꯦꯡ ꯒꯨꯝꯕ ꯂꯤꯡꯒꯗꯕ ꯃꯟꯂꯦ ꯍꯥꯡꯆꯤꯠ ꯒꯨꯝꯕ
ꯑꯗꯨꯗꯤ ꯅꯪ ꯊꯕꯛ ꯌꯥꯝ ꯆꯤꯜꯂꯤꯖꯥꯠꯅꯤꯅꯦ ꯍꯧꯖꯤꯛꯀꯥꯟ
ꯁꯤꯠꯂꯤ ꯁꯤꯠꯂꯤ ꯅꯣꯏꯗꯧꯅ
ꯂꯧ ꯀꯌꯥ ꯎꯔꯤꯒꯦ ꯅꯣꯏꯒꯤ
ꯂꯧꯁꯦ ꯁꯪꯒꯝ ꯃꯉꯥ ꯎꯏ
ꯁꯪꯉꯝ ꯃꯉꯥ
ꯎꯝ
ꯑꯗꯨꯗꯤ ꯄꯔꯤ ꯑꯃꯒ ꯁꯪꯉꯝꯅꯤꯅꯦ
ꯎꯝ ꯃꯥꯅꯦ ꯃꯥꯅꯦ ꯐꯠꯂꯤ
ꯑꯣ ꯑꯅꯛ ꯑꯅꯛꯄꯗ ꯅꯣꯏꯗꯤ ꯂꯧ ꯌꯥꯝ ꯌꯥꯝ ꯆꯥꯔꯤꯖꯥꯠꯅꯤꯅꯦ ꯅꯣꯏꯒꯤ ꯑꯆꯥ ꯂꯧꯔꯣ ꯅꯠꯇ꯭ꯔꯒꯅ ꯆꯥꯗ ꯂꯧꯔꯣ
ꯑꯩꯈꯣꯏ ꯂꯧꯅ‌ꯦ ꯑꯩꯈꯣꯏꯒꯤ
ꯑꯁ ꯑꯗꯨꯗꯤ ꯌꯥꯝꯃꯤꯍꯦ ꯅꯣꯏ ꯂꯧꯖꯤꯗꯤ
ꯋꯥꯔꯤꯗꯤ
ꯑꯗꯨꯗꯤ ꯑꯗꯨꯅꯅꯤꯗꯅ ꯂꯩꯀꯥꯏ ꯅꯨꯄꯤꯅ ꯅꯪ ꯌꯥꯝ ꯉꯥꯎꯔꯤꯖ‌ꯦ ꯇꯥꯕ꯭ꯔꯣ ꯅꯦꯠꯋꯥꯛꯁꯦ ꯀꯩꯗꯧꯔ ꯖꯥꯠꯅ‌ꯣ ꯃꯁꯤ ꯑꯉꯥꯡ
ꯇꯔꯝꯃꯥꯅꯦ ꯇꯥꯔꯝꯃꯅꯦ ꯀꯩꯝ ꯇꯧꯗ꯭ꯔꯃꯔꯣꯏ
ꯑꯣ ꯇꯥꯔꯦ ꯇꯥꯔ‌ꯦ ꯂꯧ ꯌꯥꯝ ꯂꯩꯕꯩꯅꯦꯕ ꯂꯩꯀꯥꯏ ꯑꯉꯥꯡꯅ ꯅꯪꯉ‌ꯣꯟꯗ ꯐꯖꯟ ꯉꯥꯎꯔꯤꯁ‌ꯦ
ꯎꯝ ꯋꯥꯒꯤ ꯋꯥ ꯆꯨꯝ ꯆꯨꯝꯅ ꯍꯥꯏꯌꯨꯍꯦ ꯅꯪ
ꯆꯨꯝꯕꯨ ꯆꯨꯝꯗ꯭ꯔꯣ ꯅꯪꯒꯤ ꯆꯦꯍꯦꯔꯥ ꯃꯥꯏꯊꯣꯡꯗꯨꯅꯗꯤ ꯅꯨꯄꯤ ꯌꯥꯔꯛꯀꯗꯕ ꯃꯥꯏꯊꯣꯡꯗꯤ ꯅꯠꯇꯦꯗ
ꯃꯤꯁꯦ ꯀꯌꯥ ꯎꯁꯤꯠꯇ꯭ꯔꯤꯅꯣꯅꯦ ꯅꯪꯅ ꯌꯥꯝ ꯐꯖꯕ ꯃꯤ ꯑꯣꯏꯕꯅꯤꯅ ꯑꯩꯉꯣꯟꯗꯒꯤ
ꯑꯦ ꯑꯦ ꯑꯩꯗꯤ ꯂꯩꯀꯥꯏ ꯅꯨꯄꯤꯅꯁꯨ ꯑꯝꯇ ꯉꯥꯎꯖꯨ ꯉꯥꯎꯗꯅ ꯐꯖꯗꯕꯒꯤ ꯏꯔꯟꯁꯨ ꯂꯩꯇꯦ ꯂꯩꯀꯥꯏ ꯅꯨꯄꯤꯖꯨꯅꯁꯨ ꯉꯥꯎꯗꯦ
ꯎꯝ
ꯅꯪꯗꯧꯅ ꯄꯔꯤꯗꯣ ꯑꯅꯤ ꯑꯍꯨꯝ ꯂꯩꯔꯝꯃꯗꯤ ꯉꯥꯎꯒꯗꯕ
ꯑꯥ ꯑꯇꯩꯗꯩ ꯀꯥꯏ ꯀꯥꯏ ꯆꯠꯅꯈ꯭ꯔ‌ꯦ ꯇꯧꯏꯁꯤꯕꯨ
ꯑꯇꯩꯁꯨ ꯃ‌ꯣꯏ ꯃ‌ꯣꯏ ꯀꯥꯗ ꯊꯕꯛ ꯇꯧꯅꯔꯤꯕꯅꯤ ꯑꯣ ꯄ꯭ꯔꯣꯖꯦꯛ ꯑꯃ ꯂꯥꯛꯑꯦꯌꯦ ꯑꯗꯨꯒꯤ ꯊꯕꯛ ꯀꯟꯅ ꯇꯧꯅꯔꯤꯕꯅꯤ
ꯑꯥ ꯀꯩꯅ‌ꯣ ꯗꯤꯄꯛꯇꯤ ꯗꯤꯄꯛꯇꯤ ꯅꯨꯄꯤ ꯃꯅꯥꯛ ꯆꯠꯄ ꯇꯣꯛꯈ꯭ꯔꯕ ꯀꯃꯥꯏꯟ ꯇꯧꯔꯤ ꯃꯥꯗꯤ
ꯏꯃꯩ ꯏꯃꯩ ꯑꯣ ꯍꯟꯗꯛ ꯄꯩꯁꯥ ꯈꯔ ꯐꯪꯈꯤꯕꯗꯒꯤꯅꯦ
ꯎꯝ
ꯃꯥꯗ‌ꯣ ꯉꯁꯥꯏ ꯑꯩꯒ ꯑꯩ ꯒꯥꯔꯤꯗꯣ ꯁꯣꯔꯨꯝꯗ ꯊꯤꯟ ꯆꯠꯄ ꯁꯥꯔꯚꯤꯁꯁꯤꯡ ꯇꯥꯔꯦꯅ ꯑꯗꯨ ꯑꯩꯅ ꯉꯥꯍꯟꯃꯨꯛ ꯑꯩꯒꯤ ꯒꯥꯔꯤ ꯄꯥꯠ ꯑꯍꯟꯕ ꯂꯩꯔꯛ ꯗ ꯃꯣꯏꯅ ꯌꯥꯗꯕꯗꯣ ꯋꯥꯔꯦꯟꯇꯤ ꯂꯩꯕꯒꯤ ꯀ꯭ꯂꯦꯝ ꯇꯧꯔꯨꯕ ꯄꯥꯠꯇꯣ ꯂꯥꯛꯑꯦꯅ ꯑꯗꯨꯁꯨ ꯁꯤꯜꯂꯣꯅ ꯍꯥꯏꯔꯝꯃꯕꯅꯦꯕꯀꯣ
ꯑꯗꯨ ꯀꯩꯅꯣ ꯇꯧꯔꯒ ꯆꯠꯂꯦ ꯉꯁꯥꯏꯗꯣ
ꯎꯝ
ꯑꯗꯨ ꯍꯜꯂꯛꯄꯗ ꯑꯩꯈꯣꯏꯒꯤ ꯃꯥ ꯖꯤꯝ ꯄꯥꯏꯕꯒꯤꯅꯦꯅꯅꯦ ꯑꯣꯁ ꯀꯥꯇꯣ ꯂꯤꯁꯤꯡ ꯄꯤꯕꯒ ꯂꯩ ꯆꯣꯀ꯭ꯂꯦꯠ ꯐ꯭ꯂꯦꯚꯔꯗ
ꯑꯣꯠꯁ ꯂꯩꯌ‌ꯦꯕ ꯃꯥ
ꯑ ꯅꯪ ꯂꯥꯛꯑꯒ ꯆꯥꯊꯣꯛꯎ ꯂꯥꯛꯑꯣ ꯑꯝꯇ
ꯅꯪ ꯂꯥꯛꯄꯗ ꯑꯇꯩ ꯅꯪ ꯂꯥꯛꯄꯗꯅꯦ ꯑꯇꯩ ꯀꯩꯝ ꯄꯨꯔꯛꯀꯅꯣ ꯑꯦꯕ꯭ꯔꯤꯗꯦꯔꯥ ꯑꯃꯨꯜꯂ ꯁꯪꯒꯣꯝꯗꯣ ꯄꯦꯀꯦꯠ ꯑꯆꯧꯕ ꯑꯃ ꯂꯩꯔꯛꯑꯣ ꯑꯗꯨꯒ ꯊꯤꯠꯅꯕ ꯕꯇꯟ ꯑꯃ ꯄꯥꯏꯔ‌ꯣ ꯑꯗ‌ꯣ ꯂꯣꯟ ꯂꯣꯟꯅ ꯅꯪ ꯂꯝꯖ‌ꯦꯟ ꯆꯦꯟꯕ ꯆꯠꯈ꯭ꯔꯤꯉꯩꯗꯣ
ꯑꯥ
ꯑꯗ ꯈꯔ ꯍꯥꯞꯆꯤꯜꯂ‌ꯧꯕ ꯕꯇꯜꯗꯨꯗ ꯏꯁꯤꯡ ꯈꯔ ꯍꯩꯔꯒ ꯃꯥꯏ ꯑꯣꯁꯇꯣ ꯍꯩꯔꯣ ꯁꯪꯒꯣꯝ ꯈꯔ ꯍꯩꯖꯜꯂꯣ ꯃꯥꯏ ꯄ꯭ꯔꯣꯇꯤꯟꯁꯨ ꯂꯩꯗꯥꯏ ꯑꯗꯨ ꯜꯂꯣ ꯑꯗꯨꯒ ꯊꯤꯜꯂ ꯊꯔꯝꯃꯣ ꯂꯝꯖꯦꯜ ꯍꯜꯂꯛꯑꯒ ꯋꯥꯕꯗꯣ ꯃꯥꯅꯤ ꯖꯤꯝꯅꯤꯅ ꯖꯤꯝ ꯁꯥꯟꯅꯕ ꯑꯃ ꯂꯩꯒꯅꯤꯗꯅ
ꯃꯥꯅꯤ ꯃꯥꯅꯤ
ꯊꯥꯇꯣꯛꯑꯣꯗꯣ ꯃꯥ ꯈꯟꯠꯇꯣꯏꯅꯦ ꯑꯩꯒꯤ ꯐꯣꯔꯇꯤꯟ ꯀꯩꯀꯥꯁꯤ ꯃꯌꯦꯡ ꯑꯗꯨꯝ ꯇꯥꯔꯤꯁꯤꯕꯣ ꯀꯥꯏꯅ
ꯑꯗꯣ ꯒꯥꯔꯤ ꯅꯪꯒꯤ ꯒꯥꯔꯤꯗꯨꯅ ꯀꯗꯥꯥꯏꯏꯗꯒꯤ ꯂꯧꯕꯅꯣ ꯒꯥꯔꯤꯅ ꯀꯩ ꯒꯥꯔꯤ ꯑꯣꯏꯒꯦ ꯌꯥꯔꯛꯇꯣꯏꯅ ꯀꯩ ꯀꯩ ꯌꯥꯔꯝꯗꯒꯦ ꯅꯪꯛꯀꯤꯁꯤꯕꯣ
ꯁ ꯒꯥꯔꯤꯗꯣ ꯃꯃꯥꯡ ꯆꯍꯤꯒꯤ ꯀꯩꯅꯣꯗ ꯂꯧꯕꯅꯦꯕ ꯑꯥꯒꯁꯇ
ꯎꯝ
ꯍꯣꯏ ꯆꯍꯤꯕꯨꯗꯤ ꯐꯥꯔꯛꯇꯦꯅ ꯊꯥ ꯑꯃꯅꯤ ꯈꯤꯛꯇꯪ ꯉꯥꯏꯔꯦꯗꯅꯀꯣ
ꯑꯗꯨꯒꯤ ꯒꯥꯔꯤꯁꯦ ꯑꯗꯨꯝ ꯀꯩꯁꯨ ꯇꯧꯔꯝꯗꯦ ꯊꯧꯕꯗ ꯍꯟꯗꯛꯀꯤ ꯀꯩꯅꯣꯗꯣ ꯃꯦꯗꯣ ꯑꯗꯨꯗ ꯒꯥꯔꯤꯒꯤ ꯑꯩꯈꯣꯏꯒꯤ ꯏꯟꯖꯤꯟ ꯂꯥꯏ ꯊꯣꯛꯣꯛ ꯉꯅꯥꯜꯂꯛꯄꯅꯦꯕ ꯀꯩꯅꯣ ꯁꯤ ꯏꯟꯁꯤ ꯂꯥꯏꯁꯦ ꯉꯥꯟꯕ ꯑꯃ ꯊꯣꯛꯇꯦ ꯀꯔꯤꯒꯤꯅꯣ ꯃꯥꯅ ꯒꯥꯔꯤ ꯊꯧꯗꯅ ꯉꯥꯂꯛꯏꯦ ꯈꯜꯂꯦꯕꯀꯣ ꯑꯩꯅ
ꯎꯝ
ꯑꯗꯨꯒ ꯑꯍꯥꯟꯕ ꯉꯥꯜꯂꯛꯄꯗ ꯑꯩꯅ ꯑꯦ ꯀꯩꯅꯣ ꯀꯩꯅꯣꯝꯗꯤ ꯁꯣꯏꯔꯦꯁꯦ ꯃꯁꯤꯅꯦ ꯈꯜꯂꯦꯕꯀꯣ ꯃꯨꯠꯈ꯭ꯔꯦ ꯑꯗꯨ ꯃꯇꯨꯡꯗ ꯑꯗꯨ ꯂꯝꯁꯥꯡ ꯊꯧꯔꯨꯔꯀꯥꯟꯗ ꯒꯥꯔꯤꯒꯤ ꯏꯟꯖꯤꯟ ꯂꯥꯏꯁꯦ ꯑꯗꯨꯝ ꯉꯥꯜꯂꯛꯄ ꯍꯥꯏꯇꯥꯔꯦ ꯏꯟꯖꯤꯟꯁꯦ ꯁꯥꯒꯠꯂꯀꯥꯟꯗ ꯍꯁ ꯃꯁꯤ ꯀꯗꯥꯏꯅ ꯃꯅꯨꯡꯗꯣꯝꯗ ꯁꯣꯏꯔꯦꯁꯦ ꯑꯗꯨꯝ ꯈꯪꯉꯦꯕꯀꯣ
ꯎ
ꯑꯗꯒꯤꯗꯤ ꯃꯣꯏꯅ ꯆꯠꯂꯦ ꯑꯩꯁꯦ ꯁꯣꯔꯨꯝꯗ
ꯎꯝ
ꯑꯗꯨꯒ ꯁꯤ ꯏꯟꯖꯤꯟ ꯗꯤꯀꯦꯇꯔ ꯂꯥꯏꯠꯁꯦ ꯒꯥꯔꯤ ꯂꯝꯁꯥꯡ ꯊꯧꯔꯀꯥꯟꯗ ꯉꯥꯂꯛꯑꯦ ꯑꯗꯨꯒ ꯃꯇꯦꯡ ꯃꯥꯡ ꯊꯧꯔꯗꯤ ꯉꯥꯟꯗꯦ ꯒꯥꯔꯤ ꯏꯟꯖꯤꯟ ꯗꯛꯈ꯭ꯔ ꯀꯥꯟꯗꯗꯤ ꯉꯥꯜꯂꯛꯇꯦꯅ ꯍꯥꯏꯔꯛꯑꯦꯕꯀꯣ ꯀꯃꯥꯏꯅ ꯇꯧꯔꯤꯅꯣ ꯆꯍꯤꯁꯨ ꯐꯥꯗ꯭ꯔꯤꯕꯅꯤ ꯂꯧꯕ ꯃꯣꯏꯗ ꯂꯣꯏ ꯌꯦꯡꯍꯜꯂꯦ ꯀꯤꯂꯣꯃꯤꯇꯔ ꯃꯁꯤꯡ ꯂꯧꯕꯒꯤ ꯃꯇꯝ ꯀꯩꯀꯥ ꯂꯣꯏ ꯌꯦꯡꯍꯜꯂꯦ ꯑꯗꯣ ꯑ ꯁꯤꯒꯤ ꯄꯥꯔꯠꯁꯦ ꯂꯩꯇꯦ ꯍꯥꯏꯔꯦ ꯃꯣꯏꯗ ꯑꯗꯣ ꯁꯤ ꯄꯥꯠꯁꯦ ꯆꯦꯟꯕꯤꯈ꯭ꯔꯣ ꯁꯤꯅꯤ ꯍꯣꯏ ꯃꯣꯏ ꯑꯣꯗꯔ ꯇꯧꯒꯦꯅ ꯇꯧꯈ꯭ꯔꯦ
ꯎ
ꯑꯗꯩ ꯂꯝꯕꯤ ꯑꯩꯈꯣꯏꯒꯤ ꯏꯀꯣꯅꯣꯃꯤ ꯕ꯭ꯂꯣꯀꯦꯠ ꯇꯧꯕꯗ ꯆꯤꯡꯗ ꯆꯤꯡ ꯏꯔꯥꯡ ꯊꯣꯛꯄꯒꯤ ꯂꯝꯕꯤꯠ ꯀꯥꯏꯁꯦ ꯂꯥꯛꯇꯦꯅ ꯄꯜꯂ ꯂꯩꯈ꯭ꯔꯦ
ꯎꯝ
ꯑꯩꯅ ꯐꯣꯟ ꯑꯃ ꯇꯧꯔꯒꯗꯤ ꯍꯪꯉꯤꯀꯣ ꯂꯥꯛꯑꯕ ꯂꯥꯛꯑꯕꯅ ꯅꯪ ꯅꯍꯥꯟ ꯅꯣꯡꯃ ꯑꯃ ꯑꯩꯅ ꯃꯣꯏꯒꯤ ꯏꯟꯁꯇꯥꯒ꯭ꯔꯥꯝꯗ ꯁꯣꯔꯨꯝꯒꯤ ꯒꯥꯔꯤ ꯑꯅꯧꯕ ꯂꯥꯛꯑꯦꯅ ꯊꯥꯒꯠꯂꯛꯄ ꯍꯥꯏꯇꯥꯔꯦ ꯑꯗꯨꯗꯤ ꯑꯩ ꯒꯥꯔꯤ ꯑꯅꯧꯕꯛ ꯂꯥꯛꯑꯕꯅꯤꯅ ꯑꯩ ꯒꯥꯔꯤꯁꯨ ꯂꯥꯛꯑꯝꯕ ꯌꯥꯔꯦꯅꯅꯦ ꯐꯣꯟ ꯇꯧꯔꯒ ꯅꯠꯇ꯭ꯔꯒ ꯃꯦꯁꯦꯖ ꯊꯥꯔꯒ ꯌꯦꯡꯉꯨꯕ ꯑꯩꯒ ꯄꯥꯔꯠꯇꯣ ꯂꯥꯛꯑꯕꯅ ꯑꯗ ꯃꯣꯏ ꯀꯩꯅꯣꯗꯨꯅ ꯂꯟꯁꯀꯤ ꯃꯇꯨꯡꯗ ꯃꯦꯁꯦꯁ ꯊꯥꯔꯛꯀꯦ ꯍꯥꯏ ꯁꯨꯡꯇ ꯊꯥꯔꯛꯈꯤꯗ꯭ꯔꯦꯕ ꯑꯗꯨꯗꯩ ꯉꯔꯥꯡꯗꯣ ꯑꯩꯅ ꯀꯩꯅꯣ ꯇꯧꯔ ꯍꯪꯉꯦ ꯃꯣꯏ ꯃꯦꯁꯦꯖ ꯑꯃꯨꯛ ꯊꯥꯔꯒ ꯆꯦꯛꯑꯞꯇ ꯇꯧꯕꯤꯌꯣꯅ ꯑꯗꯣ ꯃꯣꯏꯒꯤ ꯀꯩꯅꯣꯗꯣ ꯃꯣꯏꯒꯤ ꯍꯦꯠ ꯃꯦꯗꯥꯝꯗꯣ ꯑꯗꯨꯝ ꯐꯣꯟ ꯇꯧꯔꯛꯑꯦ ꯋꯥꯀꯜꯁꯤꯡꯒꯦ ꯅꯪꯒꯤꯦ ꯒꯥꯔꯤꯗꯤ ꯄꯥ ꯐꯂ ꯏꯂ ꯑꯩꯈꯣꯏꯒꯤ ꯏꯁꯇꯥꯐ ꯀꯥꯡꯕꯨꯅ ꯑꯝꯇꯣꯟ ꯇꯧꯛꯇ꯭ꯔꯤꯕ ꯃꯦꯁꯦꯖꯁꯨ ꯊꯔꯛꯇ꯭꯭ꯔꯅ ꯍꯥꯏꯔꯦ.
ꯑ ꯑꯗꯨ ꯊꯥꯔꯛꯑꯕꯣ ꯊꯥꯔꯛꯇꯣꯏꯔꯤꯕ ꯃꯥꯥꯡꯗꯤ ꯍꯧꯖꯤꯛ
ꯑꯩꯈꯣꯏ ꯁ꯭ꯇꯥꯐꯁꯤꯡꯗꯨꯗ
ꯎꯝ
ꯉꯁꯤ ꯊꯥꯔꯦ ꯉꯁꯤ ꯊꯤꯜꯂꯨ ꯍꯥꯏꯔꯦ ꯒꯥꯔꯤꯗꯣ
ꯑꯥ
ꯑꯗꯣ ꯆꯠꯈ꯭ꯔꯕꯗꯤ ꯊꯤꯟꯅꯅꯕꯣꯏ ꯊꯝꯂꯝꯝꯃꯦꯕ ꯑꯩꯅ ꯉꯁꯥꯏ ꯍꯜꯂꯛꯄꯗ ꯅꯣꯡ ꯆꯨꯕꯗꯅꯤ ꯁꯣꯠꯇꯅ ꯑꯃꯨꯛ
ꯎꯝ ꯂꯨꯄꯥ ꯂꯨꯄꯥ ꯀꯌꯥꯗ ꯆꯪꯅꯒꯦ ꯑꯗꯨ ꯁꯦꯝꯕꯩ ꯁꯥꯔꯕꯤꯁꯤꯡ ꯇꯧꯕꯩꯕꯣ
ꯉꯁꯤ ꯑꯛꯄ ꯒꯥꯔꯤꯗꯣ ꯑꯍꯟꯕꯅꯤꯅ
ꯎꯀ
ꯒꯥꯔꯤꯗꯣ ꯑꯍꯟꯕꯅꯤꯅꯅꯦꯀꯣ ꯄꯥꯔꯠꯇꯣ ꯄꯩꯁꯥ ꯂꯧꯔꯣꯏ ꯑꯗꯨꯒꯤꯗꯤ ꯑꯗꯨꯒ ꯁꯥꯔꯚꯤꯁꯁꯤꯡꯗꯤ ꯑꯍꯨꯝꯁꯨꯨꯕ ꯁꯥꯔꯚꯤꯁꯤꯁꯤꯡꯅꯤ ꯀꯤꯂꯣꯃꯤꯇꯔ ꯇꯦꯟ ꯊꯥꯎꯖꯟ ꯁꯨꯕꯒꯤ
ꯑ
ꯑꯗꯨꯒꯤ ꯂꯨꯄꯥ ꯂꯤꯁꯤꯡ ꯑꯅꯤꯒ ꯀꯌꯥꯅꯣꯝ ꯆꯅꯤ ꯆꯍꯨꯝ ꯆꯪꯅꯤ ꯍꯥꯏꯔꯛꯑꯦ ꯑꯗꯨꯒ ꯃꯃꯥꯡꯒꯤ ꯕ꯭ꯔꯦꯛ ꯁꯨꯗꯣ ꯑꯗꯨ ꯇꯨꯝ ꯂꯩꯔꯝꯃꯤ ꯀꯃꯥꯏꯅ ꯊꯧꯔꯤꯅꯣ ꯈꯪꯗꯦ ꯑꯩꯅ ꯌꯨꯝꯗ ꯒꯥꯔꯤ ꯊꯝꯃꯨꯕꯗ ꯑꯩꯈꯣꯏ ꯅꯣꯏ ꯗꯥꯁꯆꯟꯗ꯭ꯔꯅ ꯊꯧꯕꯗ ꯃꯃꯥꯡꯗꯅ ꯕ꯭ꯔꯦꯛ ꯐꯥꯔꯄ꯭ꯔ ꯈꯪꯗꯦꯅꯦ
ꯑꯦꯍ ꯅꯪ ꯑꯦ ꯃꯃꯥꯡꯗ ꯇꯥꯏꯔꯅ ꯅꯪ ꯊꯧꯕꯗꯨꯗ ꯅꯩꯕ ꯁꯥꯕꯗꯨꯁꯨ ꯑꯣꯏꯔꯝꯕ ꯌꯥꯏ
ꯅꯠꯇꯦ ꯑꯩꯗꯤ ꯄꯥꯛꯄꯨ ꯊꯧꯗꯤꯦ ꯀꯩꯅꯣ ꯇꯨꯏꯁꯟ ꯇꯧꯕꯗ ꯆꯠꯄꯗ ꯈꯛꯇ ꯊꯧꯕꯅꯤ ꯀꯣꯏ ꯆꯠꯄꯗꯨꯗ ꯊꯧꯕ ꯆꯠꯇꯔꯥ
ꯎ
ꯑꯗꯣ ꯆꯍꯤꯗꯨ ꯐꯥꯖꯤꯜꯂꯛꯇꯣꯔꯦꯗ ꯇꯨꯝ ꯇꯥꯔꯂ ꯁꯨꯝ ꯐꯥꯔꯛꯏꯕꯣ
ꯁꯔꯤ ꯇꯣꯃꯤꯅ ꯍꯥꯏꯥꯟꯗꯤ ꯊꯧꯔꯤꯕꯗꯨꯣ ꯅꯨꯡꯇꯤꯒꯤ ꯐꯥꯔꯤꯕꯅꯤꯅꯀꯣ ꯑꯗꯨ ꯌꯥꯎꯔꯒꯗꯤ ꯀꯃꯅꯁꯨ ꯌꯥꯅꯤꯌꯦ ꯃꯗꯨꯅ ꯂꯣꯏ ꯐꯥꯔꯤꯅꯤꯅ ꯀꯩꯅꯝꯒꯅꯤ
ꯃꯅꯤꯄꯨꯔ ꯂꯝꯕꯤꯁꯤꯅ ꯐꯕ ꯑꯣꯏꯗꯤ ꯐꯕ
ꯎꯝ ꯂꯝꯕꯤꯒꯤ ꯋꯥꯗꯤ ꯐꯔꯦ ꯀꯩꯅꯣ
ꯑꯩꯈꯣꯏ ꯊꯧꯕꯥꯜ ꯂꯝꯕꯤꯕꯨꯗꯤ ꯐꯩꯌꯦ ꯏꯝꯐꯥꯜ ꯂꯝꯕꯤ ꯐꯠꯇꯤꯌꯦ
ꯏꯜ ꯂꯝꯕꯤꯗꯤ ꯌꯥꯗꯦꯗ ꯌꯥꯗ꯭ꯔꯦꯗꯤ ꯀꯩꯅꯣꯁꯦ ꯒꯥꯔꯤ ꯊꯧꯅꯉꯥꯟꯜꯂꯤꯁꯦ ꯂꯤꯂꯣꯡ ꯂꯤꯂꯣꯡ ꯈꯤꯇꯪ ꯍꯦꯛ ꯍꯦꯟꯗꯣꯔꯛꯄꯩ ꯊꯣꯡ ꯍꯦꯟꯗꯣꯔꯛꯄꯗꯣ ꯑꯗꯨꯗꯅ ꯂꯝꯕꯤꯁꯦꯝ ꯊꯧꯕ ꯉꯇ꯭ꯔꯦ ꯌꯥꯝ ꯊꯤ ꯅꯨꯡꯉꯥꯏꯇ꯭ꯔꯦ ꯀꯨ꯭ꯔꯨꯀꯇꯥ ꯀꯨ꯭ꯔꯨꯛꯇ ꯌꯥꯝ ꯂꯩꯦꯕ
ꯑꯁ ꯕꯖꯥꯒꯤ ꯂꯝꯕꯤ ꯀ ꯊꯣ ꯍꯦꯛꯇ ꯅꯣꯡ ꯆꯨꯔꯀꯥꯟꯗꯀꯣ ꯂꯩꯈꯣ ꯂꯩꯅꯥꯡꯒꯣ
ꯃꯤ
ꯑꯗꯨꯒ ꯒꯥꯔꯤ ꯊꯧꯕꯒꯁꯦ ꯆꯠꯅꯤꯡ ꯖꯒꯥ ꯌꯥꯝ ꯇꯧꯋꯦꯕ ꯅꯨꯡꯉꯥꯏꯇꯦꯕꯀꯣ ꯂꯝꯕꯤ ꯍꯥꯏꯔꯒ ꯏꯕꯨꯡꯉꯣ ꯂꯞ ꯔꯣꯗꯀꯤ ꯈꯦꯝꯆꯥꯟꯒꯤ ꯀꯩꯅꯣ ꯂꯩꯕꯗꯣ ꯈꯪꯕ꯭ꯔꯥ ꯇꯞ ꯂꯩꯕꯗꯣ
ꯀꯥꯡꯈꯪꯒꯥꯡ
ꯑꯗꯨꯒꯤ ꯂꯝꯕꯤꯗꯣ
ꯎꯝ
ꯑꯗꯨꯗ ꯐꯖꯅ ꯁꯦꯝꯃꯦ ꯀꯪꯀ꯭ꯔꯤꯠꯀ ꯇꯧꯔꯒ ꯍꯧꯖꯤꯛꯇꯤ ꯍꯥꯟꯅ ꯂꯝꯕꯤ ꯅꯨꯡꯉꯥꯏꯇ꯭ꯔꯤꯉꯩꯗꯗꯤ ꯑꯗ ꯇꯨꯏꯁꯔꯠ ꯆꯠꯄꯁꯦ ꯃꯤꯅꯤꯠ ꯇꯔꯥꯒ ꯆꯪꯕꯅꯤ ꯇꯔꯥꯃꯉꯥꯒ
ꯑꯦ ꯑꯦ ꯑꯗꯨ ꯂꯝꯕꯤꯗꯨꯕꯨ ꯁꯦꯝꯕ ꯂꯣꯏꯁꯤꯜꯂꯕ꯭ꯔꯣ ꯅꯠꯇ꯭ꯔꯒ ꯂꯣꯏꯁꯤꯟꯗ꯭ꯔꯤꯕ꯭ꯔꯣ ꯑ ꯉꯔꯥꯡ ꯅꯍꯥꯟ ꯂꯥꯡꯀꯥꯟꯗꯗꯤ ꯀꯩꯁꯨ ꯂꯣꯏꯁꯤꯜꯍꯧꯗꯦꯗꯧ ꯍꯥꯏꯗꯤ ꯃꯣꯏ ꯒꯥꯔꯤ ꯀꯩꯀꯥ ꯄꯀꯥꯛꯀꯅ ꯅꯨꯡ ꯀꯌꯥꯗ ꯇꯦꯟꯊꯣꯛꯑꯒ ꯂꯩ ꯎꯈꯨꯟ ꯄꯪ ꯍꯧꯥꯎꯔꯒꯗꯤ ꯂꯧꯍꯏꯗ
ꯍꯧꯖꯤꯛꯇꯤ ꯂꯣꯏ ꯊꯥꯈ꯭ꯔꯦ ꯀꯪꯀ꯭ꯔꯤꯠ ꯑꯥꯒꯤ ꯍꯩꯔꯥꯡꯒꯣꯏ ꯊꯣꯡꯒꯅꯦ
ꯎꯝ
ꯑꯗꯨꯒꯤ ꯃꯇꯦꯛ ꯑꯃ ꯀꯣꯏꯂꯥ ꯊꯥꯔꯝꯕꯗꯣ ꯑꯗꯨ ꯊꯨꯒꯥꯏꯔꯤꯕꯒꯨꯝꯕꯣꯏꯅ ꯑꯗꯨꯒꯤ ꯃꯇꯦꯛꯇ ꯛꯇ ꯉꯥꯏꯔꯦ ꯑꯇꯩꯗꯤ ꯂꯣꯏ ꯂꯣꯏꯈ꯭ꯔꯦ ꯑꯗꯨꯝ ꯃꯇꯦꯛꯇꯨꯁꯨ ꯍꯩꯖꯤꯜꯂꯛꯑꯅꯤ ꯈꯔ ꯂꯩꯔꯗꯤ
ꯑꯣ ꯑꯗꯣ ꯑꯩꯈꯣꯏ ꯍꯧꯖꯤꯛꯀꯥꯟꯒꯤ ꯀꯪꯀ꯭ꯔꯤꯠ ꯊꯥꯔꯤꯁꯤꯕꯨ ꯀꯣꯏꯂꯥꯁꯤꯒ ꯀꯪꯀ꯭ꯔꯤꯠ ꯆ ꯀꯅꯥꯅꯤ ꯐꯔꯤꯖꯅꯣ
ꯑꯁ ꯑꯩ ꯁꯨꯝ ꯈꯟꯕꯗ ꯃꯁꯤ ꯑꯃꯥ ꯇꯥꯅꯤꯗ ꯀꯪꯀ꯭ꯔꯤꯠ ꯍꯩꯕꯒꯤ ꯈꯍꯩꯁꯦ ꯁꯨꯃꯥꯏꯅ ꯇꯧꯋꯦꯕ ꯁꯤꯃꯦꯟ ꯅꯨꯡꯁꯦ ꯇꯣꯠꯂꯒ ꯑꯥꯔ ꯍꯩꯖꯜꯂꯛꯑꯒ ꯃꯣꯏꯅ ꯄ꯭ꯂꯦꯟ ꯑꯃꯨꯛ ꯀꯩꯅꯣ ꯇꯧꯕꯅꯤꯗꯅ ꯇꯦꯝꯊꯣꯛꯄꯅꯤꯗꯅ ꯑꯗꯨꯗ ꯑꯩꯅ ꯍꯥꯏꯅꯤꯡꯉꯤꯁꯤ ꯦ ꯉꯁꯥꯏꯒꯤ ꯀꯪꯀ꯭ꯔꯤꯠꯇꯨꯗ ꯁꯤꯃꯦꯟꯗꯨꯅ ꯃꯄꯨꯡ ꯐꯥꯅ ꯐꯖꯅ ꯌꯥꯎꯕꯗꯤ ꯐꯕ
ꯍꯣꯏ
ꯍꯦꯚ ꯒꯥꯔꯤ ꯑꯗꯨꯔꯨꯝ ꯑꯔꯨꯝꯕ ꯂꯥꯛꯄ ꯀꯣ ꯑꯗꯨꯗ ꯉꯁꯥꯏꯒꯤ ꯅꯨꯡ ꯀꯩꯀꯥꯗꯨ ꯃꯅꯨꯡꯗ ꯌꯥꯎꯕ ꯈꯣꯠꯇꯣꯔꯣꯅꯦ ꯁꯨꯝ ꯈꯣꯊꯣꯔꯛꯑꯣꯅꯦ ꯑꯗꯨꯃꯥꯏ ꯑꯗꯨꯝ ꯑꯗꯨꯒ ꯀꯣꯏꯂꯥꯗꯨꯅ ꯑꯃꯨꯛ ꯏꯁꯤꯡ ꯇꯣꯡꯉꯀꯥꯟꯗ ꯀꯥꯏꯗꯅ
ꯑꯣ
ꯀꯪꯀ꯭ꯔꯤꯠꯁꯤꯅꯗꯤ ꯑꯃꯨꯛ ꯁꯤꯃꯦꯟ ꯌꯥꯎꯕꯅꯤꯅ ꯏꯁꯤꯡꯁꯦ ꯑꯃꯨꯛ ꯂꯥꯛꯁꯟꯗꯣꯏꯅꯦꯕꯀꯣ ꯑꯗꯣ ꯈꯪꯗꯦ ꯌꯦꯡ ꯇꯥꯕꯅꯤ ꯊꯕꯛ ꯁꯨꯔꯤꯕ ꯀ꯭ꯋꯥꯂꯤꯇꯤꯒꯤ ꯃꯇꯨꯡ ꯏꯜꯂꯦ ꯀ꯭ꯋꯥꯂꯤꯇꯤ ꯐꯅ ꯇꯧꯔꯕ ꯑꯗꯨꯝ ꯅꯝꯕꯤ ꯐꯔꯦ ꯑꯩ ꯈꯟꯕꯗ ꯑꯗꯨꯒꯤ ꯂꯞ ꯔꯣꯠꯇꯣ ꯑꯗꯨꯗꯤ ꯀ꯭ꯋꯥꯂꯤꯇꯤ ꯈꯔ ꯂꯩꯅ ꯁꯣꯝꯗꯧ ꯃꯥꯜꯂꯤ ꯃꯔꯝꯗꯤ ꯑꯩꯈꯣꯏꯒꯤ ꯑꯐꯥꯎꯕ ꯈꯦꯝꯆꯥꯥꯟ ꯂꯩꯕꯅꯤꯅꯀꯣ ꯃꯥꯒꯤ ꯆꯠꯊꯣꯛ ꯆꯠꯁꯤꯟ ꯃ ꯇꯞ ꯑꯗꯒꯤ ꯀꯦꯐꯦ ꯍꯣꯜꯒ ꯂꯩꯕꯅꯤꯅꯀꯣ
ꯃꯥꯒꯩ ꯣꯡꯕ ꯅꯪ ꯑꯗꯨ ꯆꯪꯉꯨꯔꯕꯣ ꯑꯃꯨꯛꯇꯪꯒ ꯑꯗꯨꯒꯤ ꯃꯥꯒꯤ ꯇꯞ ꯂꯩꯕ ꯕꯀꯦꯠ ꯐꯦ ꯂꯩꯕ ꯀꯩꯀ ꯄꯨꯟꯀꯥ ꯂꯩ ꯃꯥꯜꯂꯤꯅꯦ ꯆꯪꯉꯨꯔꯕ ꯅꯪ
ꯆꯪꯔꯦ
ꯀꯩꯀꯩ ꯂꯩꯍꯧꯒꯦ
ꯇꯩꯁ ꯍꯣꯜꯗꯣꯝ ꯐꯖꯅ ꯂꯩꯍꯧꯔꯛꯑꯦ ꯃꯌꯥꯝꯒꯤ ꯑꯩꯈꯣꯏ ꯏꯁꯩ ꯅꯣꯡꯃꯥꯏ ꯇꯧꯐꯝ ꯅꯠꯇ꯭ꯔꯒꯅ ꯀꯟꯐ꯭ꯔꯦꯟꯁ ꯁꯤꯤꯐꯝ ꯌꯥꯔꯦꯀꯣ ꯅꯥꯀꯟꯗ ꯔꯦꯁꯇꯨꯔꯦꯟ ꯑꯃ ꯂꯩ ꯍꯧꯔꯦ ꯅꯥꯀꯟꯒꯤ ꯔꯦꯁꯇꯨꯔꯦꯟꯗꯨꯅ ꯑꯩꯈꯣꯏ ꯄꯥꯔꯇꯤ ꯇꯧꯕ ꯕꯥꯔꯒꯨꯝꯕ ꯏꯁꯇꯥꯏꯅ ꯊꯥꯔꯦꯗꯅ ꯑꯦꯟꯖꯣꯏ ꯇꯧꯕ ꯌꯥꯔꯦ ꯃꯐꯝ ꯑꯃ ꯑꯗꯨꯏ ꯃꯅꯨꯡ ꯆꯪꯁꯤꯜꯂꯒꯅ ꯑꯩꯈꯣꯏꯒꯤ ꯄꯨꯜ ꯁꯥꯟꯅꯐꯝꯗꯣ ꯀꯥꯞꯅꯕꯗꯣ ꯑꯗꯨ ꯂꯩꯔꯦ ꯅꯥꯀꯟꯗꯅ ꯐꯨꯠꯕꯣꯜ ꯇ꯭ꯔꯞ ꯗ꯭ꯔꯞ ꯂꯩꯔꯦ ꯑꯗꯨꯒ ꯈꯔ ꯂꯩꯔꯤ ꯁ꯭ꯋꯤꯝꯃꯤꯡ ꯄꯣꯜ ꯍꯥꯞꯅꯤ ꯍꯥꯏ
ꯑꯣ ꯉꯥꯏꯍ ꯍꯥꯏꯕꯣꯔꯦ ꯃꯥꯖꯣ